ꯑ ꯀꯔꯤ ꯍꯥꯏꯗꯣꯏꯅꯣ ꯇꯧꯔꯤꯁꯤꯕꯣ ꯀꯩ ꯇꯩꯅꯣ ꯎꯝ
ꯍꯥꯥ
ꯀꯩꯇꯧꯔꯒ ꯐꯝꯃꯝꯃꯤꯅꯣ
ꯍꯧꯖꯤꯛꯁꯦ ꯏꯃꯥꯟꯅꯕꯤ ꯑꯃ ꯃꯥꯏ ꯃꯌꯨꯝꯗꯅꯦ ꯑꯩꯗꯣ ꯂꯥꯛꯑꯦꯕ ꯑꯗꯨꯒꯅꯦ ꯃꯥꯅ ꯆꯥꯗꯣ ꯂꯣꯜꯂꯤꯑꯅꯅꯦ ꯑꯩꯈꯣꯏꯗꯣ ꯐꯝꯃꯒ ꯉꯥꯏꯔꯤꯅꯦ ꯍꯥꯏꯕ ꯅꯪꯗꯤ ꯀꯩꯗꯧꯔꯤꯅꯣ
ꯑꯣ ꯑꯩꯕꯨ ꯗꯤ ꯁꯨꯝ ꯐꯝꯃꯝꯕꯅꯦ ꯀꯦꯝ ꯇꯧꯗꯦꯗ ꯁꯨꯝ ꯂꯩꯔꯝꯃꯤꯅꯦ ꯁꯥꯅ ꯁꯥꯕꯒ ꯃꯩꯁꯨ ꯃꯨꯠꯊꯣꯛꯈ꯭ꯔꯦ ꯇꯧꯔꯤꯁꯤ ꯐꯦꯟ ꯍꯨꯝꯃꯤꯀꯥꯟꯗꯗꯤ ꯈꯔ ꯏꯪꯉꯝꯃꯦ ꯑꯗ ꯁꯨꯝ ꯐꯦꯟꯁꯦ ꯍꯨꯝꯗ꯭ꯔꯕꯅꯤꯅ ꯍꯧꯖꯤꯛ ꯑꯃꯨꯛ ꯏꯪꯉꯦ ꯑꯦ ꯃꯩꯁꯨ ꯂꯥꯛꯇꯦ ꯑ ꯂꯩꯔꯝꯃꯤꯅꯦ ꯅꯣꯏ ꯅꯃꯥꯟꯅꯕꯤꯅ ꯀꯥꯏꯗꯩꯅꯣ ꯀꯅꯥꯅꯣ ꯀꯩꯇꯧꯕ ꯆꯠꯂꯤꯅꯣ
ꯑꯩꯈꯣꯏ ꯏꯃꯥꯟꯅꯕꯤꯗꯣ ꯃꯁꯥ ꯁꯥꯗꯣ ꯉꯝꯗꯦꯅꯅꯦ ꯍꯥꯏꯔꯛꯄ ꯑꯗꯨꯏ ꯂꯥꯞꯅꯕ ꯅꯠꯇꯤꯌꯦ ꯑꯩꯈꯣꯏꯒ ꯌꯥꯝꯅ ꯃꯤꯅꯤꯠ ꯃꯉꯥꯃꯨꯛꯇꯪꯅꯦ ꯆꯠꯇꯣꯏꯁꯦ ꯑꯗꯣ ꯑꯗꯣ ꯃꯥ ꯃꯁꯥ ꯅꯨꯡꯉꯥꯏꯇꯦ ꯍꯥꯏꯕꯗꯨꯒꯤꯅꯦ ꯀꯣꯛ ꯃꯣꯏꯗꯅꯦ ꯆꯠꯂꯨꯁꯦꯅꯅꯦ ꯂꯥꯛꯄ
ꯑꯣ ꯍꯣꯏ ꯍꯣꯏ ꯆꯠꯊꯣꯛꯄꯤꯔꯣ ꯑꯗꯨꯃꯥꯏꯅ ꯅꯃꯥꯟꯅꯕꯤ ꯂꯨꯍꯣꯡꯒ꯭ꯔꯕꯣ ꯅꯠꯇ꯭ꯔꯥ ꯂꯩꯁꯥꯕꯤ ꯑꯣꯏꯔꯤꯕ꯭ꯔꯣ
ꯂꯨꯍꯣꯡꯒ꯭ꯔꯦ ꯂꯨꯍꯣꯡꯒ꯭ꯔꯦ
ꯑꯣ ꯍꯣꯏꯅꯦ ꯁꯨꯃꯥꯏꯅ ꯂꯥꯞꯅ ꯂꯥꯞꯅ ꯂꯩꯅꯈ꯭ꯔꯒ ꯀꯣꯟꯅ ꯂꯨꯍꯣꯡꯈ꯭ꯔꯒ ꯇꯧꯕꯗꯣ ꯅꯨꯡꯁꯤꯕꯅꯤꯅꯦ ꯑꯈꫭꯏꯁꯨ ꯏꯃꯥꯟꯅ ꯕꯤ ꯑꯃ ꯂꯩꯕꯅꯦ ꯑꯥꯗ ꯑꯗꫭ ꯃꯥ ꯊꯦꯡꯅꯗꯕ ꯀꯨꯏꯔꯦ ꯃꯣꯏꯗꯁꯨ ꯑꯝꯗ ꯆꯠꯄꯤꯔꯨꯒꯦ ꯇꯧꯔꯒ ꯆꯠꯇ꯭ꯔꯤ ꯍꯧꯖꯤꯛ ꯐꯥꯎꯕ ꯈꯪꯗꯦꯔꯦ ꯇꯧꯔꯤꯁꯦ ꯀꯩ ꯍꯥꯏꯗꯣꯏꯅꯣ ꯈꯪꯉꯛꯇ꯭ꯔꯦ ꯍꯧꯖꯤꯛ
ꯍꯣꯏꯌꯦ ꯅꯪ ꯀꯩꯅꯣ ꯇꯧꯔꯕꯣ ꯆꯥꯛ ꯉꯁꯤ ꯆꯥꯛ ꯏꯁꯤꯡ ꯀꯃꯥꯏꯅ ꯇꯧꯔꯝꯃꯣ
ꯆꯥꯛ ꯆꯥꯔꯦ ꯆꯥꯛꯇꯣ ꯀꯩꯅꯣ ꯇꯧꯋꯦ ꯎꯝ ꯈꯦꯆꯤ ꯑꯣꯏꯅ ꯊꯣꯡꯕ ꯑꯃ ꯆꯥꯔꯦ ꯉꯁꯤꯗꯤ ꯈꯦꯆꯤ ꯊꯣꯡꯕ ꯆꯥꯅꯤꯡꯉꯦꯅ ꯑꯗꯩ ꯎꯠꯇꯤ ꯑꯃꯒ ꯇꯧꯔꯦ ꯎꯠꯇꯤꯗꯨꯁꯨ ꯆꯥꯗꯕ ꯀꯨꯏꯔꯦꯕ ꯍꯧꯖꯤꯛꯇꯣ ꯈꯦꯆꯤ ꯃꯇꯝꯁꯨ ꯑꯣꯏꯗ꯭ꯔꯣꯅꯦ ꯑꯗꯩꯗꯤ ꯎꯇꯤ ꯑꯁꯪꯕ ꯑꯃꯒ ꯇꯧꯔꯒ ꯆꯥꯔꯦꯕ ꯑꯗꯨꯅꯅꯦ ꯀꯃꯥꯏꯅ ꯇꯧꯒꯦ ꯍꯥꯏꯗꯅ ꯈꫭꯃꯥꯁꯤꯅꯅꯦ ꯈꯦꯆꯤ ꯊꯣꯡꯕꯁꯤꯗ ꯃꯍꯤꯗꯨ ꯈꯔ ꯍꯥꯞꯆꯤꯟꯈ꯭ꯔꯕ ꯃꯥꯜꯂꯦꯕ ꯑꯗꯨꯏꯗꯨꯒꯤꯅꯦ ꯀꯩꯅꯣ ꯇꯧꯔꯦ ꯍꯥꯏꯕ ꯀꯩ ꯍꯥꯏꯈ꯭ꯔꯦ ꯑ
ꯑꯣ ꯃꯥꯂ ꯃꯥꯂ ꯀꯧꯁꯨ ꯀꯧꯔꯛꯇꯅ ꯀꯥꯏꯗꯩ ꯑꯩꯈꯣꯏꯗ ꯂꯥꯛꯀꯦ ꯂꯥꯛꯀꯦ ꯍꯥꯏꯔ ꯁꯨꯝ ꯂꯞ ꯃꯥ ꯅꯨꯡ ꯑꯣ ꯍꯥꯏꯔꯛꯀꯦ ꯑꯗ ꯁꯥꯎꯗꯅ ꯂꯥꯛꯇ꯭ꯔꯤ ꯑꯣ ꯃꯥꯏ ꯀꯗꯔ ꯀꯗꯔꯅꯦ ꯃꯥꯏꯗꯣ ꯑꯗꯨꯏꯗꯨꯒꯅꯦ ꯀꯩꯅꯣꯁꯦ ꯃꯌꯥꯝ ꯍꯥꯞꯆꯤꯜꯂꯦꯕ ꯍꯥꯞꯆꯤꯜꯂꯨꯕꯗꯩ ꯃꯍꯤꯁꯦ ꯏ ꯄꯦꯠꯃꯟ ꯌꯥꯝꯃꯟꯈꯤꯕꯩ ꯄꯦꯠꯂꯕ ꯆꯥꯛꯁꯦ ꯑꯗꯨꯗꯨꯒꯤ ꯐꯖꯅ ꯆꯥꯔꯛꯇ꯭ꯔꯦ ꯆꯥꯛꯄꯨ ꯂꯥꯝꯈꯠꯂꯛ ꯄ꯭ꯔ ꯀꯩꯩꯅꯣꯝ ꯇꯧꯋꯦ
ꯍꯣꯏꯌꯦ ꯈꯦꯁꯤꯗꯤꯅꯦ ꯎꯏ ꯎꯏ ꯂꯥꯎꯅ ꯆꯥꯕꯗꯣ ꯃꯍꯤꯒ ꯈꯔ ꯀꯪꯇꯛ ꯀꯟꯇꯛ ꯇꯧꯔꯒ ꯆꯥꯕꯗꯣ ꯑꯗꫭ ꯍꯥꯎꯕꯅꯦ ꯍꯥꯏꯕ
ꯍꯣꯏ ꯍꯥꯎꯕꯗꯤ ꯍꯥꯎꯕꯅꯦ ꯑꯗꯨꯏꯗꯣ ꯑꯗꯨꯃꯥꯏꯅ ꯇꯧꯕꯗꯣ ꯑꯗꯣ ꯈꯪꯗꯦꯅ ꯇꯧꯔꯤꯁꯦ ꯑꯗꯨꯝ ꯆꯥꯒ꯭ꯔꯦ ꯍꯥꯎꯗꯤ ꯍꯥꯎꯋꯦ ꯃꯅꯝꯒ ꯗꯨ ꯅꯨꯡꯁꯤꯔꯒ ꯑꯗꯨ ꯀꯩꯅꯣ ꯇꯧꯋꯦ ꯑ ꯈꯔ ꯄꯦꯠꯄꯗꯣ ꯑꯗꯨꯏꯅꯦ ꯑꯗꯨꯅ ꯑꯌꯥꯏ ꯁꯤꯅꯦ ꯅꯪꯗꯣ ꯆꯁꯤ ꯂꯥꯎꯅ ꯀꯧꯗꯤ ꯀꯧꯕꯅꯦ ꯅꯪꯅ ꯊꯕꯛꯁ ꯆꯤꯟꯈꯤꯕꯁꯤꯅ ꯆꯤ ꯕꯁꯅ ꯖꯦ ꯑꯔ ꯑꯦꯐ ꯐꯪꯍꯧꯗ꯭ꯔꯦ ꯇꯧꯁꯦ ꯍꯌꯦꯡ ꯀꯥꯡꯅ ꯅꯣꯏꯗ ꯊꯣꯛꯂꯑꯁꯤ
ꯍꯣꯏꯌꯦ ꯑꯩꯈꯣꯏꯁꯦꯗꯣ ꯑꯗꯨꯁꯨꯅꯦ ꯉꯁꯥꯏꯗꯣ ꯑꯌꯨꯛꯇꯣ ꯃꯁꯥꯗꯣ ꯅꯨꯡꯉꯥꯏꯇꯦꯅ ꯀꯩꯅꯣ ꯇꯧꯕ ꯑꯗꯨꯒꯤ ꯍꯥꯏꯁꯤꯅꯅꯦ ꯆꯥꯛꯇꯣ ꯊꯣꯡꯕ ꯑꯗꯩ ꯑꯩꯈꯣꯏ ꯕꯥ ꯍꯣꯏꯁꯨ ꯊꯕꯛꯇꯨ ꯆꯠꯅꯗꯧꯕ ꯉꯥꯛꯇꯅꯤꯅ ꯆꯥꯛꯇꯣ ꯊꯣꯡꯕ ꯑꯗꯒꯤꯗꯤ ꯅꯦ ꯉꯔꯥꯡꯗꯣ ꯑꯉꯥꯡ ꯃꯈꯩ ꯂꯨꯖꯔꯝꯕꯥꯗꯣ
ꯑꯣꯏꯌꯦ ꯍꯌꯦꯡ ꯅꯣꯡꯃ ꯅꯣꯡꯃ ꯐꯔꯛ ꯒꯌꯥꯟ ꯇꯉꯥꯟ ꯆꯥꯔꯁꯤ ꯀꯥꯡꯁꯨ ꯋꯥꯠꯇ꯭ꯔꯦ ꯍꯥꯏꯕꯅꯤꯅ ꯀꯥꯡꯗꯁꯨ ꯀꯩꯅꯣ ꯇꯧꯅꯤ ꯀꯥꯡꯁꯨ ꯀꯣꯏꯕ ꯆꯠꯇꯣꯁꯤꯁꯨꯅꯦ ꯀꯥꯡꯁꯦ ꯑꯩꯈꯣꯏꯒꯤ ꯑꯦꯛꯖꯥꯝꯃꯨꯛ ꯇꯥꯁꯤꯜꯂꯛꯑꯦꯕ ꯑꯗꯨꯏꯗꯨꯅꯅꯦ ꯀꯃꯥꯏꯅ ꯇꯧꯗꯣꯏꯅꯣ ꯈꯪꯗꯦ ꯀꯥꯡꯗꯨꯅ ꯑꯗꯣ ꯗꯥꯎ ꯌꯥꯗꯕ ꯉꯥꯛꯇ ꯍꯇ ꯑꯣꯏꯁꯤꯜꯂꯛꯄꯁꯤꯁꯨ ꯕꯤꯠ ꯂꯩꯇꯦ ꯇꯧꯔꯤꯁꯤ ꯅꯪꯗꯤ ꯀꯥꯡ ꯀꯣꯏꯕ ꯆꯠꯂꯣꯏ
ꯈꯪꯗꯦ ꯀꯥꯡꯗꯣ ꯅꯪ ꯂꯩꯔꯦꯗ ꯅꯪꯒ ꯆꯠꯇꯣꯗꯨꯁꯨꯅꯦ ꯅꯪ ꯂꯩꯔꯣꯏꯗꯕꯅꯤꯅꯅꯦ ꯀꯅꯥꯒ ꯆꯠꯇꯣꯏꯅꯣ ꯍꯥꯏꯕ ꯑꯩꯕꯨ
ꯑꯩꯁꯨ ꯀꯣ ꯍꯣꯏꯗ ꯃꯣꯏ ꯃꯈꯩꯁꯦ ꯌꯥꯎꯗ꯭ꯔꯁꯨꯈꯠ ꯁꯨꯝ ꯊꯕꯛ ꯇꯧꯅꯤꯡꯕꯒꯤ ꯃꯑꯣꯡ ꯑꯃ ꯁꯨꯝ ꯄꯣꯛꯂꯛꯇ꯭ꯔꯣ ꯍꯥꯟꯅꯗꯤ ꯈꯔ ꯀꯨꯏꯗ꯭ꯔꯤꯀꯥꯟꯗꯗꯤ ꯍꯣꯏ ꯆꯠꯃꯤꯟꯅꯅꯤꯡ ꯈꯣꯠꯍꯟꯅꯤꯡꯕꯕꯨꯗꯤ ꯄꯣꯛꯄꯨꯗꯤ ꯄꯣꯛꯏꯦ ꯑꯗꯨꯑꯣꯏꯁꯨ ꯑꯩꯈꯣꯏ ꯃꯈꯩ ꯑꯗꯨꯝ ꯄꯨꯟ ꯄꯨꯜꯂꯒ ꯂꯩꯕꯅꯤ ꯍꯦꯟꯅ ꯅꯨꯡꯉꯥꯏꯕꯒꯤ ꯃꯑꯣꯡ ꯑꯃ ꯇꯧꯔꯛꯑꯦ ꯍꯥꯏꯕ ꯍꯧꯖꯤꯛꯁꯦ ꯑꯗꯨ ꯈꯪꯗꯦ ꯃꯇꯝꯒꯤ ꯑꯑꯣꯟꯕꯔ ꯀꯔꯤꯅꯣ ꯒ꯭ꯌꯥꯟ ꯇꯥꯗꯦ ꯑꯩ ꯅꯪ ꯒ꯭ꯌꯥꯟ ꯇꯥꯕ꯭ꯔꯥ
ꯑꯗꯨꯅꯦ ꯍꯥꯏꯗꯤ ꯍꯧꯖꯤꯛꯁꯤꯀꯣ ꯑꯗꯨꯝ ꯏꯊꯟꯗ ꯏꯊꯟꯗ ꯑꯗꯨꯝ ꯀꯩꯅꯣ ꯇꯧꯖꯕꯗꯣ ꯑꯗꯨꯝ ꯅꯨꯡꯉꯥꯏꯖ ꯍꯥꯏꯕ ꯆꯠꯆꯕꯗꯨꯅ ꯇꯨꯝꯃꯣꯏ ꯌꯥꯎꯕꯁ ꯌꯥꯝꯅ ꯆꯌꯦꯠ ꯈꯨꯣꯏꯌꯦꯠꯅꯕꯗꯧꯅ ꯈꯜꯂꯦ ꯍꯥꯏꯕ ꯋꯥꯈꯜꯁꯤꯗ
ꯑꯁꯦꯡꯕꯩꯅ ꯆꯩ ꯈꯣꯏꯠꯅꯩ ꯑꯗꯩꯗꯤ ꯀꯛ ꯇꯧꯕꯒ ꯁꯥꯎꯅꯔꯤꯃꯦ ꯈꯣꯠꯂꯤꯃꯦ ꯒ꯭ꯌꯥꯟ ꯃꯦꯟ ꯇꯥꯗꯕꯤ ꯑꯁ ꯀꯩꯅꯝ ꯇꯥꯗꯦꯗ ꯃꯣꯏ ꯋꯥꯁꯨ ꯌꯥꯝ ꯌꯥꯝ ꯅꯩ ꯃꯣꯏ ꯌꯥꯎꯕꯁꯦ ꯃꯣꯏ ꯌꯥꯎ ꯇꯞꯅ ꯐꯔꯦ
ꯀꯩ ꯋꯥꯏꯔꯤꯅꯣ ꯁꯥꯟꯗꯣꯏꯁꯤ ꯑꯩ
ꯐꯩ ꯍꯥꯏꯕ
ꯅꯪ ꯑꯩꯅ ꯀꯣꯂꯦꯖꯀꯤ ꯑꯝꯇ ꯍꯪꯕꯤꯌꯣ ꯍꯥꯏꯕꯗꯨꯣ ꯍꯪꯈ꯭ꯔꯕ
ꯎꯝ ꯍꯪꯈ꯭ꯔꯕꯅꯦ ꯑꯗꯨ ꯃꯥ ꯅꯍꯥꯟ ꯅꯤꯡꯊꯧꯀꯥꯕ ꯅꯨꯃꯤꯠꯇ ꯍꯥꯏꯔꯛꯀꯦꯅ ꯍꯥꯏꯈ꯭ꯔꯒ ꯍꯥꯏꯔꯛꯇꯦꯅꯦ ꯑꯩꯁꯨ ꯑꯗꯨꯏ ꯃꯇꯨꯡꯗꯗꯤ ꯍꯪꯗꯦ ꯍꯪꯗꯦ ꯍꯣꯔꯦꯟ ꯑꯃꯨꯛ ꯐꯣꯟ ꯇꯧꯔꯒ ꯍꯪꯉꯒ ꯌꯦꯡꯒꯦ ꯀꯥꯎꯈꯔꯕ ꯀꯩꯅꯣ ꯈꯪꯗꯦ ꯃꯥꯗꯣ ꯂꯣꯛꯇꯥꯛꯇ ꯀꯣꯏꯕꯆꯠ ꯅꯤ ꯂꯦꯛꯅꯤꯒ ꯌꯥꯝ ꯍꯥꯏꯈꯤꯕꯅꯦꯕ ꯑꯗꯨꯗꯩ ꯀꯥꯎꯈ꯭ꯔꯕ ꯃꯥꯜꯂꯦ ꯃꯥ ꯑꯩꯗꯣ ꯈꯔ ꯆꯔꯥꯡꯅꯕꯅꯤꯅ ꯃꯥꯁꯨ ꯀꯥꯎꯔꯝꯃꯅꯤꯕ
ꯍꯣꯏꯌꯦ ꯑꯗꯨ ꯌꯥꯎꯗꯗꯅꯦ ꯑꯩꯁꯦ ꯊꯕꯛꯁꯦ ꯑꯃ ꯇ ꯇꯧꯕ ꯌꯥꯗ꯭ꯔꯦ ꯍꯥꯏꯕ ꯑꯗꯨꯅꯅꯦ ꯑꯗꯨꯏꯗꯣ ꯌꯥꯎꯔꯗꯤ ꯑꯩꯁꯦ ꯊꯕꯛꯁꯦ ꯃꯊꯪ ꯃꯊꯪ ꯃꯊꯪ ꯃꯊꯪ ꯂꯣꯏꯁꯤꯜꯂꯗꯣꯏꯅꯦꯕ
ꯍꯣꯏ ꯍꯣꯏ ꯍꯣꯏ ꯍꯪꯒꯦ ꯑꯗꯨꯗ ꯍꯪꯉꯒ ꯍꯥꯏꯔꯛꯑꯒꯦ ꯃꯔꯣꯟꯗꯣ ꯀꯃꯥꯏꯅ ꯇꯧꯕꯅꯣ ꯀꯩ ꯍꯥꯏꯅꯕꯅꯣ ꯑꯗꯨꯁꯨ ꯋꯥꯔꯤꯌꯥꯡ ꯂꯩꯔꯛꯇ꯭ꯔꯦ ꯇꯧꯔꯤꯁꯦ ꯑꯗꯩ ꯑꯁ ꯈꯪꯗꯦꯗ ꯂꯣꯛꯇꯥꯛꯇꯨꯁꯨ ꯑꯩꯗꯤꯅꯦ ꯅꯣꯡꯃ ꯂꯦꯛꯅꯤꯡꯕꯅꯦ ꯑꯗ ꯂꯦꯛꯄꯗꯨ ꯑꯩꯈꯣꯏ ꯃꯌꯥꯝ ꯂꯦꯛꯑꯗꯤ ꯅꯨꯡꯉꯥꯏꯗꯧꯕ ꯑꯗꯣ ꯑꯩꯈꯣꯏ ꯅꯨ ꯄꯤ ꯉꯥꯛꯇꯅꯤꯅ ꯑꯃꯨꯛ ꯂꯦꯛꯎꯕꯗꯨꯁꯨ ꯐꯔꯛ ꯇꯥꯏꯗꯅ ꯑꯗꯩꯗꯤ ꯀꯩꯅꯣ ꯇꯧꯕ ꯎꯝ ꯅꯨꯄꯥ ꯌꯥꯎꯔꯒ ꯂꯦꯛꯄꯁꯨ ꯑꯃꯨꯛ ꯌꯥꯔꯣꯏꯗꯣ ꯇꯧꯔꯤꯕ ꯑꯗꯨ ꯁꯨꯝ ꯀꯣꯏꯕ ꯆꯠꯄꯕꯨꯗꯤ ꯌꯥꯏ ꯑꯗꯨꯁꯨ ꯂꯦꯛꯑꯒ ꯂꯩꯔꯛꯄ ꯍꯥꯏꯁꯤꯒ ꯀꯣꯏꯕ ꯆꯠꯂ ꯍꯜꯂꯛꯄꯗꯨꯒ ꯈꯦꯗꯤ ꯈꯦꯠꯅꯩꯗꯅ ꯑꯗꯨ ꯌꯦꯉꯣ ꯂꯦꯛꯑꯒ ꯂꯩꯔꯛꯑꯗꯤ ꯑ ꯅꯨꯡꯉꯥꯏꯔꯣꯏꯗ꯭ꯔꯣ ꯑꯗꯨꯕꯨ ꯅꯪ ꯂꯛꯅꯤꯡ
ꯂꯦꯛꯅꯤꯡꯉꯦ ꯑꯗꯣ ꯑꯩꯗꯤꯅꯦ ꯃꯌꯥꯝꯗꯅꯦ ꯂꯦꯛꯄꯗꯣ ꯌꯥꯝ ꯂꯦ ꯅꯤꯡꯉꯦ ꯍꯥꯏꯕ ꯑꯩꯈꯣꯏ ꯆꯦ ꯍꯣꯏꯗꯤ ꯑꯃꯨꯛꯅꯦ ꯌꯥꯝ ꯀꯤ ꯍꯥꯏꯕ ꯏꯁꯤꯡ ꯑꯗꯨꯃꯥꯏꯅ ꯂꯦꯛꯄꯗꯣ ꯑꯗꯨꯑꯩꯗꯤ ꯌꯥꯝ ꯂꯦꯛꯅꯤꯡꯉꯦꯕ
ꯍꯣꯏ ꯑꯩꯁꯨꯅꯦꯌꯥ ꯀꯩꯅꯣ ꯇꯧꯕꯗꯨꯕꯨꯗꯤꯀꯤ ꯍꯥꯏꯗꯤ ꯅꯣꯡꯂꯩ ꯅꯨꯡꯁꯤꯠꯀ ꯇꯧꯔꯛꯄ ꯇꯥꯡ ꯌꯥꯎꯛꯇ꯭ꯔꯣ ꯍꯥꯏꯗꯤ ꯑꯗꯨꯗꯥ ꯂꯤꯂ ꯂꯂ ꯑꯗꯨꯃꯥꯏꯅ ꯇꯧꯔꯛꯄꯗꯨꯗꯤ ꯀꯤ ꯍꯥꯏꯕ ꯃꯣꯏ ꯀꯩꯅꯣ ꯇꯧꯔꯤꯀꯥꯟꯗꯨꯗ ꯂꯣꯛꯇꯥꯛꯇꯨꯗ ꯂꯩꯔꯤꯀꯥꯟꯗ ꯅꯣꯡꯂꯁꯨ ꯀꯣꯛ ꯇꯧꯔꯛꯑꯦ ꯈꯜꯂꯣ ꯑꯩꯈꯣꯏꯕꯨ ꯀꯃꯥꯏꯅ ꯇꯧꯗꯦꯝ ꯑꯗꯨꯝ ꯂꯨꯞꯇꯥꯥꯕꯅꯤꯅꯦ ꯎꯄꯥꯏ ꯂꯩꯇꯦ
ꯑꯗꯨꯅꯦ ꯑꯩ ꯇ ꯅꯍꯥꯟꯅꯦ ꯈꯪꯕ꯭ꯔꯥ ꯁ꯭ꯀꯨꯜꯗꯨ ꯆꯠꯂꯨꯏꯌꯦꯕ ꯑꯩꯈꯣꯏꯅ ꯍꯋꯥꯏ ꯇꯝꯃꯛꯄ ꯁ꯭ꯀꯨꯜꯗꯣ ꯑꯗꯨ ꯆꯠꯂꯨꯏꯑꯕꯀꯣ ꯑꯗꯨꯒꯅꯦ
ꯀꯞꯄꯨ ꯀꯞꯅꯤꯡ
ꯑꯣꯖꯥ ꯃꯈꯩꯗꯨꯁꯨ ꯎꯕꯗꯅꯦ ꯅꯨꯡꯁꯤꯌꯦ ꯑꯗꯩꯅꯦ ꯍꯣꯏ ꯑꯩꯈꯣꯏ ꯇꯥꯛꯄꯤꯔꯛꯄ ꯑꯣꯖꯥ ꯑꯌꯥꯝꯕꯕꯨꯗꯤ ꯂꯣꯏꯅ ꯇ꯭ꯔꯥꯟꯁꯐꯔ ꯆꯠꯈꯤꯗꯅ ꯂꯩꯔꯝꯗ꯭ꯔꯦꯕ ꯑꯗꯨ ꯂꯩꯔ ꯂꯩꯔꯝꯃꯤꯕ ꯑꯣꯖꯥ ꯈꯔꯗꯣ ꯊꯦꯡꯅꯕꯗ ꯌꯥꯝ ꯅꯨꯡꯉꯥꯏꯌꯦꯕ ꯑꯗꯤ ꯍꯧꯖꯤꯛꯇꯤꯅꯦ ꯑꯅꯧ ꯑꯅꯧꯕ ꯐꯦꯁꯤꯂꯤꯇꯤꯁꯨ ꯃꯌꯥꯝ ꯍꯦꯟꯅ ꯍꯥꯞꯄꯦꯕꯀꯣ ꯑꯩꯈꯣꯏ ꯅꯍꯥꯟꯋꯥꯏꯗꯤ ꯌꯣꯒꯒꯤ ꯑꯣꯖꯥ ꯖꯒꯣꯏꯒꯤ ꯑꯣꯖꯥ ꯑꯃꯧꯛ ꯂꯩꯇꯦꯗꯅ ꯍꯧꯛꯇꯤ ꯃꯣꯏ ꯌꯣꯒꯒꯤ ꯑꯣꯖꯥ ꯖꯒꯣꯏꯒꯤ ꯑꯣꯖꯥ ꯂꯣꯏ ꯍꯥꯞꯄꯦ ꯍꯤꯔꯝ ꯈꯨꯗꯤꯡꯃꯛꯀꯤ ꯑꯣꯖꯥ ꯂꯣꯏꯅ ꯊꯝꯕꯤꯔꯒ ꯀꯅꯦ ꯑꯉꯥꯡꯁꯤꯡꯗꯣ ꯌꯥꯝ ꯐꯖꯅ ꯁꯦꯝꯕꯤꯍꯧꯋꯦ ꯍꯥꯏꯕ
ꯑꯁ ꯐꯩꯌꯦ ꯑꯗꯣ ꯅꯍꯥꯟ ꯂꯩꯔꯛ ꯈꯄ ꯃꯇꯝꯗ ꯇꯧꯋꯥꯗꯤ ꯅꯨꯡꯉꯥꯏꯗꯣꯏꯅꯤꯅ ꯑꯗꯣ ꯑꯁ ꯈꯪꯗꯦ ꯌꯦꯡꯅꯤꯡꯉꯦ ꯑꯩꯁꯨ ꯍꯥꯏꯗꯤ ꯑꯗꯨ ꯌꯦꯡꯅꯤꯡꯕ ꯍꯥꯏꯕꯗ ꯅꯣꯡ ꯈꯛꯇ ꯆꯠꯂꯒ ꯌꯦꯡꯅꯤꯡꯕ ꯅꯠꯇꯕ ꯑꯗꯨꯝ ꯊꯥ ꯑꯃꯒꯨꯝꯕ ꯊꯈꯥꯏꯒꯨꯝꯕ ꯑꯃ ꯂꯩꯔꯒ ꯀꯃꯥꯏ ꯀꯃꯥꯏꯅ ꯇꯧꯔꯤꯅꯣ ꯈꯣꯠꯂꯤꯅꯣ ꯍꯥꯏꯗꯣ ꯐꯖꯅ ꯂꯩꯔꯒ ꯈꯪꯅꯤꯡꯕꯗꯣ ꯈꯪꯕ꯭ꯔꯥ ꯑꯗꯨꯃꯥꯏꯅ ꯇꯧꯋꯦ ꯑꯁ ꯅꯨꯡꯉꯥꯏꯅꯤ ꯍ ꯅꯨꯡꯉꯥꯏꯔꯝꯅꯤ ꯑꯉꯥꯡ ꯃꯈꯩꯗꯣ ꯑꯗꯨ ꯑꯣꯏꯗꯤ ꯌꯥꯝ ꯀꯨꯏꯔꯦ ꯆꯠꯇꯕ ꯅꯍꯥꯟ ꯅꯣꯡꯃ ꯑꯃꯥ ꯆꯠ ꯂꯨꯌꯦ ꯆꯠ ꯍꯥꯏꯁꯤꯁꯨ ꯑꯗꯨꯝ ꯃꯅꯨꯡꯗꯨ ꯆꯪꯉꯒ ꯌꯦꯡꯉꯛꯇ꯭ꯔꯦꯕ ꯑꯗꯨꯝ ꯒꯦꯠꯇꯨꯗꯩ ꯈꯤꯇꯪꯈꯛ ꯆꯈꯠꯂꯒ ꯍꯥꯏꯔꯞꯇꯪ ꯀ꯭ꯔꯥꯎꯟ ꯀꯩꯀꯥꯗꯣ ꯌꯦꯡꯉꯛꯑꯦ ꯑꯗꯣ ꯄꯨꯛꯅꯤꯡ ꯌꯥꯝ ꯅꯨꯡꯁꯤꯕ ꯑꯗꯨ ꯎ ꯀꯥꯟꯗꯁꯨ ꯑꯗꯨꯏꯗꯨꯒ ꯑꯗꯨꯝ ꯎꯝ ꯎ ꯆꯠꯄꯗꯣ ꯈꯪꯗꯦ ꯃꯅꯨꯡ ꯆꯪꯗꯕꯤ ꯑꯗꯨꯝ ꯍꯜꯂꯛꯑꯦ ꯍꯥꯏꯇꯥꯔꯦ ꯑꯗꯣ ꯈꯪꯗꯦ ꯅꯨꯡꯉꯥꯏꯅꯤꯌꯦ ꯑꯩꯈꯣꯏ ꯅꯍꯥꯥꯟꯋꯥꯏ ꯇꯝꯃꯛ ꯀꯥꯟꯗꯗꯤ ꯎꯝ ꯑꯗꯨ ꯅꯨꯡꯗꯤ ꯅꯨꯡꯉꯥꯏꯗ ꯑꯩꯈꯣꯏ ꯇꯃꯛꯄꯣꯗꯨꯁꯨ ꯑꯗꯨꯝ ꯅꯨꯡꯉꯥꯏꯇꯕꯗꯨꯕꯨꯗꯤ ꯇꯧꯗꯦ ꯑꯗꯨ ꯑꯣꯏꯁꯨ ꯂꯩꯔꯝꯃꯗꯤ ꯍꯦꯟꯅ ꯅꯨꯡꯉꯥꯏꯗꯧꯅꯦ
ꯍꯣꯏꯌꯦ ꯑꯇꯩ ꯏꯄꯨ ꯍꯣꯏ ꯑꯗꯒꯤ ꯆꯥꯛ ꯊꯣꯡꯕ ꯀꯀꯥ ꯍꯣꯏꯅ ꯛ ꯁꯛꯀ ꯀꯥꯡ ꯅꯤꯡꯁꯤꯡꯉꯝꯕꯗꯣ ꯑꯗꯨꯁꯨ ꯑꯗꯨꯨꯅꯦ ꯌꯥꯝ ꯅꯨꯡꯉꯥꯏ ꯍꯥꯏꯕ ꯈꯨꯗ ꯋꯥꯈꯜꯗꯣ
ꯃꯥꯑꯣꯏꯅ ꯇꯥꯍꯟꯂꯦ ꯑꯩ ꯋꯥꯔꯤꯁꯦ ꯑꯗꯨꯏꯗꯨ ꯀꯩꯅꯣ ꯇꯧꯗ꯭ꯔꯣ ꯀꯩ ꯍꯥꯏꯈ꯭ꯔꯦ ꯏꯄꯨꯗꯨ ꯑꯥ ꯏꯄꯨ ꯅꯠꯇꯦ ꯑ ꯍꯣꯏ ꯍꯣꯏ ꯆꯧ ꯆꯧ ꯌꯣꯟꯍꯧꯗ꯭ꯔꯣ
ꯍꯣ ꯑꯗꯨꯅꯦ ꯆꯧꯗꯨꯒꯤ ꯋꯥꯔꯤꯗꯨ ꯅꯣꯛꯅꯤꯡꯉꯦ ꯍꯥꯏꯕ ꯑꯩꯈꯣꯏ ꯏꯅꯝ ꯑꯗꯣ ꯑꯗꯨꯒ ꯆꯠꯄꯅꯦꯕ ꯃꯥꯅꯗꯤꯅꯦ ꯃꯥ ꯌꯥꯎꯕ ꯍꯅꯤꯅ ꯆꯧꯗꯣ ꯍꯧꯔꯝꯃꯣꯏ ꯃꯥ ꯗꯥꯎꯗꯣ ꯌꯥꯝ ꯌꯥꯒꯟꯗꯕꯅꯤꯅ ꯍꯥꯏꯔꯒ ꯆꯠꯂꯦꯕꯀꯣ ꯑꯗꯨꯒꯅꯦ ꯏꯕꯣꯛꯇꯣ ꯃꯌꯨꯝ ꯆꯠꯈꯤꯑꯅꯅꯦ ꯆꯧꯗꯣ ꯍꯧꯔꯝ ꯇ꯭ꯔꯦ ꯍꯥꯏꯕ ꯑꯗꯨꯒꯤ ꯑꯩꯈꯣꯏ ꯃꯈꯩꯗꯣ ꯍꯥꯏꯅꯔꯤꯅꯦ ꯃꯥꯗꯣ ꯍꯟꯗꯛ ꯆꯍꯤꯒꯤ ꯑꯣꯏꯅ ꯑꯗꯨꯃꯥꯏꯅ ꯑꯗꯨꯝ ꯇꯧꯋꯦꯕꯥ
ꯑꯣ ꯍꯣꯏꯅꯦ ꯅꯨꯡꯉꯥꯏꯇꯦ ꯑꯩꯈꯣꯏꯅ ꯅꯍꯥꯟ ꯆꯠꯄ ꯅꯨꯃꯤꯠꯇꯣ ꯑꯗꯨꯁꯨ ꯃꯣꯏ ꯁꯝꯃꯔ ꯚꯦꯀꯦꯁꯟ ꯊꯥꯕ ꯅꯨꯃꯤꯠ ꯑꯣꯏꯕꯒꯤ ꯍꯥꯏꯗꯤ ꯏꯕꯣꯛꯇꯨ ꯂꯩꯔꯝꯃꯣꯏꯅ ꯍꯥꯏꯕꯗꯣ ꯈꯪꯕ꯭ꯔꯥ ꯑꯗꯨꯃꯥꯏꯅ ꯇꯧꯔꯒ ꯂꯩꯇ꯭ꯔꯦꯗꯅ ꯑꯗꯨꯝ ꯍꯥꯡꯗ꯭ꯔꯦꯗꯅ ꯑꯗꯨꯗꯨꯒꯤꯉ ꯌꯥꯎꯔꯛꯇꯕꯅꯦꯕ ꯍꯥꯏꯗꯤ ꯃꯅꯨꯡ ꯆꯪꯉꯛꯇꯕꯗꯣ ꯑꯗꯨꯝ ꯆꯥꯔꯛꯇ꯭ꯔꯦꯕ ꯀꯩꯅꯣꯗꯣ ꯆꯧꯗꯣ ꯃꯅꯨꯡ ꯆꯪꯗ꯭ꯔꯕꯅꯤꯅ ꯑꯗꯣ ꯍꯥꯏꯗꯤ ꯍꯥꯏꯅꯕ ꯀꯩꯅꯣ ꯇꯧꯔꯨꯁꯤꯔꯒ ꯍꯥꯏꯔꯒ ꯑꯗꯨ ꯃꯣꯏ ꯑꯥꯒꯤ ꯃꯣꯏ ꯕꯖꯥꯔ ꯃꯆꯥ ꯑꯝ ꯑꯗꯨ ꯂꯩ ꯀꯅꯥꯅꯣꯝꯒꯤ ꯃꯃꯥꯅꯦ ꯍꯥꯏꯌꯦ ꯑꯗꯨꯗ ꯌꯣꯟꯕꯅꯦꯕ ꯍꯧꯖꯤꯛꯀꯤ ꯃꯣꯏ ꯕꯣꯔꯥ ꯀꯩꯀꯥ ꯌꯣꯟꯕ ꯑꯗꯨꯕꯨꯗꯤ ꯍꯥꯎꯕꯨꯗꯤ ꯐꯅ ꯍꯥꯎꯒꯨꯝꯇꯧꯌꯦ ꯑꯗꯨꯗꯩ ꯑꯃ ꯆꯥꯔꯛꯑꯦ ꯑꯗꯨ ꯑꯁ ꯅꯤꯡꯁꯤꯡꯉꯦ ꯃꯤꯃꯤ ꯀꯪꯂꯥꯒꯥꯡ ꯍꯥꯞꯄ ꯏꯕꯣꯛꯀꯤ ꯆꯧ ꯀꯣꯠꯂꯒ ꯆꯥꯕꯗꯣ
ꯍꯣꯏꯌꯦ ꯑꯩꯁꯨ
ꯑꯟꯑꯣꯗꯤꯕꯜ ꯍꯣ ꯍꯣꯏ ꯌꯥꯔꯦ ꯑꯩ ꯊꯝꯃꯒꯦ
ꯑꯟꯑꯣꯗꯤꯕꯜ